ꯍ
ꯅꯉꯔꯤꯕ
ꯁ ꯅꯣ ꯅꯨꯡꯉꯥꯏꯕꯗ ꯑꯗꯨ ꯌꯥꯗꯦ ꯂꯣꯏ ꯂꯣꯏ ꯁꯤꯜꯂꯦ
ꯍ ꯅꯨꯡꯉꯥꯏꯕꯗ ꯂꯣꯏꯔꯦ ꯑꯗꯨꯒꯤꯔꯦ
ꯗꯨꯀꯥꯟ ꯇꯣꯉꯥꯟꯕꯗ ꯂꯣꯏ ꯌꯥꯎꯔꯤꯦ
ꯉꯉꯕꯗ ꯉꯥꯏ ꯂꯩꯗꯦꯕ
ꯎꯝ ꯎꯝ ꯅꯨꯡꯉꯥꯏꯇꯕ ꯑꯝꯇ ꯂꯩꯇ꯭ꯔꯦ
ꯅꯣꯏ ꯍꯧꯖꯤꯛ ꯂꯧꯒꯤ ꯀꯩꯀꯔꯤ ꯍꯧꯖꯤꯛ ꯀꯩꯀꯔꯤ ꯄ꯭ꯔꯣꯁꯦꯁ ꯇꯧꯔꯤꯒꯦ ꯍꯧꯖꯤꯛꯖꯤꯛ ꯍꯧꯖꯤꯛꯁꯦ ꯀꯩ ꯃꯇꯝ ꯑꯣꯏꯗꯣꯏꯅꯣꯕ
ꯍꯧꯖꯤꯛ ꯂꯧ ꯂꯤꯡꯕꯒꯤ ꯃꯇꯝ ꯌꯧꯁꯤꯜꯂꯛꯑꯦ ꯅꯍꯥꯟ ꯍꯥꯄꯨ ꯈꯨꯟꯈ꯭ꯔꯦ
ꯂꯧ ꯍꯥꯐꯨ ꯀꯣꯟꯕ ꯍꯥꯏꯁꯤꯅ ꯁꯦꯡꯇꯣꯛꯏ
ꯅ ꯍꯣꯏ ꯂꯧꯁꯤꯡꯗꯁꯨ ꯅꯥꯄꯤ ꯐꯠꯇꯕ ꯈꯣꯠꯇꯕ ꯃꯌꯥꯝ
ꯑꯣ ꯑꯗꯨ ꯁꯦꯡꯇꯣꯛꯑꯦ
ꯁꯦꯡꯗꯣꯛꯑꯦ ꯑꯗꯨ ꯂꯣꯏꯔꯦ ꯍꯧꯖꯤꯛ ꯂꯧ ꯂꯤꯡꯖꯜꯂꯛꯑꯅꯤ
ꯂꯧ ꯂꯤꯡꯕ ꯍꯥꯏꯁꯤꯅ ꯊꯥꯕꯗꯨ ꯅꯠꯇ꯭ꯔꯣ
ꯊꯥꯕꯗꯣ
ꯎꯝ
ꯅꯍ ꯃꯃꯥꯡꯗ ꯃꯃꯥꯡꯗ ꯍꯨꯟꯈ꯭ꯔꯦꯕ ꯃꯃꯥꯡꯗ ꯍꯨꯜꯂꯗꯤ ꯍꯟꯗꯛ ꯂꯤꯡꯒꯗꯕ ꯐꯟꯕꯖꯤꯅ ꯑꯗꯨꯝ ꯑꯩꯈꯣꯏꯒꯤ ꯀꯩꯅꯣꯁꯦ ꯐꯧꯗꯤꯁꯦ ꯑꯗꯨꯝ ꯆꯥꯏꯁꯤꯟꯗꯣꯏꯅꯦꯕ ꯂꯧꯕꯨꯛꯇ
ꯍꯧꯐꯧꯖꯦ
ꯑꯥ ꯐꯧꯁꯦ ꯆꯥꯏꯁꯤꯜꯂ ꯑꯗꯨꯝ ꯍꯧꯍꯜꯂꯛꯇꯣꯏꯅꯦꯕ ꯃꯥꯏ ꯃꯇꯣꯡ ꯈꯔ ꯈ ꯆꯣꯡꯉꯀꯥꯟꯗ ꯆꯥꯏꯁꯤꯜꯂꯅꯤꯕ
ꯑꯥ
ꯑꯗꯨꯒ ꯑꯗꯨꯝ ꯃꯊꯟꯇ ꯍꯧꯒꯠꯆꯔꯛꯑꯅꯤꯗꯅ ꯆꯣꯡꯍꯟꯗꯣꯏꯅꯦ ꯇꯤꯡꯅ ꯊꯝꯗꯣꯏꯅꯦ ꯑꯧ ꯅꯨꯃꯤꯠ ꯅꯨꯃꯤꯠ ꯍꯨꯝꯅꯤ ꯍꯨꯝꯅꯤ ꯨꯝꯅꯤ ꯍꯨꯝꯅꯤꯒꯤ ꯃꯃꯥꯡ ꯍꯨꯝꯅꯤꯒꯤ ꯃꯃꯥꯡꯗ ꯇꯧꯒꯗꯕ
ꯎꯥ
ꯊꯥꯒꯗꯕꯗꯣ ꯌꯨꯝꯅꯤ ꯃꯃꯥꯡꯗ ꯇꯤꯡꯉ ꯊꯝꯕꯅꯦꯕ
ꯑꯥ
ꯑꯗꯨꯒ ꯇꯧꯁꯜꯂꯅꯤ ꯎꯝ ꯁꯠꯁꯤꯂꯥꯅꯤ ꯑꯗꯨꯅ ꯂꯧ ꯍꯨꯟꯕ ꯀꯧꯋꯦꯕ
ꯑ
ꯐꯨꯜꯂꯒꯅ ꯑꯗꯨꯃꯥꯏꯅ ꯇꯧꯕ ꯂꯤꯡꯉꯒꯅ ꯈꯔ ꯈꯔ ꯄꯥꯡꯈꯠꯂꯛꯍꯜꯂꯅꯤꯗꯅ
ꯑꯣ ꯍꯧꯖꯤꯛꯀꯤ ꯍꯨꯟꯕ ꯂꯣꯏꯔꯦꯗꯅ ꯈꯨꯟꯕ ꯂꯣꯏꯔꯕ ꯃꯇꯨꯡꯗ ꯉꯁꯥꯏꯒꯤ ꯍꯥꯄꯨ ꯈꯨꯟꯕ ꯑꯗꯨꯣ ꯈꯨꯟ ꯑꯃꯨꯛ ꯁꯦꯡꯗꯣꯛꯇꯣꯏꯅꯦꯕ
ꯑꯗꯨꯁꯨ ꯑꯃꯨꯛ ꯁꯦꯡꯗꯣꯛꯇꯣꯏꯅꯤ
ꯉꯁꯥꯏꯒꯤ ꯐꯧ ꯅꯠꯇꯕꯁꯤꯡꯗꯣ ꯈꯟꯗꯣꯛꯇꯣꯏꯅꯦꯕ
ꯑꯥ ꯈꯟꯗꯣꯛꯇꯣꯏꯅꯤ ꯑꯧꯟ ꯂꯤꯡꯗ꯭ꯔꯤꯉꯩꯗꯁꯨ ꯑꯃꯨꯛ ꯍꯥꯄꯨꯁꯦ ꯈꯨꯜꯂꯦꯕ ꯁꯦꯡꯗꯣꯛꯑꯅꯤꯗꯅ ꯑꯗꯨꯗꯒꯤ ꯑꯃꯨꯛ ꯂꯤꯡꯉ ꯃꯇꯨꯡꯗꯁꯨ ꯑꯃꯨꯛ ꯅꯥꯀꯟꯗ ꯅꯥꯄꯤ ꯁꯧꯖꯤꯜꯂꯛꯄ ꯑꯣꯏꯔ ꯑꯃ ꯑꯣꯏꯔꯣ ꯇꯧꯕ ꯌꯥꯎꯋꯦꯕ
ꯑꯥ
ꯑꯗꯨ ꯑꯃꯨꯛ ꯀꯩꯅꯣ ꯇꯧꯔꯅꯤ ꯅꯥꯄꯤ ꯍꯤꯗꯥꯛ ꯀꯥꯞꯄꯅꯤ ꯅꯥꯄꯤ ꯍꯤꯗꯥꯛ ꯀꯥꯞꯄ ꯃꯇꯨꯡꯗ ꯁꯤꯗꯍꯜꯂꯒ ꯃꯗꯨ ꯑꯃꯨꯛ ꯈꯨꯨꯟꯗꯣꯛꯑꯅꯤ
ꯑꯥ ꯅꯥꯄꯤ ꯍꯤꯗꯥꯛ ꯀꯥꯞꯄꯗꯗꯤ ꯀꯩꯅꯣ ꯁꯤꯔꯣꯏꯗ꯭ꯔꯣ ꯐꯧꯗꯨꯗꯤ ꯁꯤꯔꯣꯏꯗ꯭ꯔꯣ ꯑꯦ ꯌꯥꯝ ꯋꯥꯩꯅꯦ ꯑꯗꯨꯗꯤ
ꯑ ꯃꯣꯏ ꯇꯣꯉꯥꯟ ꯇꯣꯉꯥꯟꯕ ꯂꯩ ꯎꯝ
ꯑꯣ ꯑꯣ ꯅꯥꯄꯤꯗꯨꯣ ꯈꯇꯪ ꯁꯤꯗꯣꯏꯅꯦꯕ
ꯅꯥꯄꯤꯗꯣ ꯈꯛꯇꯪ ꯁꯤꯗꯣꯏꯅꯦ ꯃꯒꯤ ꯇꯣꯉꯥꯟꯕ ꯍꯤꯗꯥꯛ ꯂꯩ
ꯑꯥ ꯑꯗꯨ ꯇꯧꯔꯅꯤ ꯅꯥꯄꯤ ꯅꯥꯄꯤ ꯂꯤꯡꯕ ꯂꯣꯏꯔꯕ ꯃꯇꯨꯡꯗ ꯅꯥꯄꯤ ꯄꯄꯤ ꯈꯨꯗꯣꯛꯑꯅꯤ ꯑꯗꯨꯒꯤ ꯃꯇꯨꯡꯗꯤ
ꯍꯨꯟꯗꯣꯛꯑꯅꯤ ꯑꯗꯨꯏ ꯃꯇꯨꯡꯗ ꯑꯃꯨꯛ ꯀꯩꯅꯣ ꯇꯧꯔꯛꯅꯤ ꯑꯗꯩꯗꯤ ꯍꯥꯔꯒꯤ ꯃꯇꯝ ꯌꯧꯔꯛꯑꯅꯤ
ꯑꯣ ꯅꯥꯄꯤ ꯈꯨꯗꯣꯛꯑ ꯃꯇꯨꯡꯗ ꯑꯗꯨꯝ ꯊꯝꯈ꯭ꯔꯅꯤ
ꯑꯗꯨꯝ ꯊꯝꯈ꯭ꯔꯅꯤ ꯑꯗꯩꯗꯤ ꯈꯔ ꯈꯔ ꯆꯥꯎꯈꯠꯂꯛꯄꯩꯗꯨꯗ ꯍꯥꯔ ꯆꯥꯏꯁꯤꯜꯂꯅꯤ
ꯑꯥ
ꯍꯥꯁꯦ ꯃꯈꯜ ꯑꯃ ꯑꯅꯤ ꯑꯍꯨꯝ ꯚꯤꯇꯥꯃꯤꯟꯒꯨꯝꯕ ꯑꯗꯨꯒꯨꯝꯕ ꯈꯔ ꯇꯧꯔꯅꯤ
ꯑꯥ
ꯑꯗꯨ ꯂꯣꯏꯔꯛꯄꯗꯩꯗꯤ ꯑꯃꯨꯛ ꯇꯤꯟ ꯍꯤꯗꯥꯛ ꯑꯃꯨꯛ ꯀꯥꯞꯄꯅꯤ
ꯑ ꯇꯤꯟ ꯇꯥꯗꯅꯕ
ꯑ ꯇꯤꯟ ꯇꯥꯗꯅꯕ
ꯑꯥ
ꯑꯗꯩ ꯇꯤꯟ ꯇꯥꯗꯅꯕ ꯍꯤꯗꯥꯛ ꯀꯥꯞꯄꯗꯩꯗꯤ ꯑꯃꯨꯛ ꯑꯗꯨꯗꯁꯨ ꯑꯃꯨꯛ ꯀꯩꯅꯣ ꯅꯥꯄꯤ ꯅꯨꯄꯤ ꯍꯧꯒꯠꯂꯛꯑꯗꯤ ꯑꯗꯨꯁꯨ ꯑꯃꯨꯛ ꯇꯧꯔꯅꯤ ꯍꯥꯄꯨ ꯈꯨꯟꯕꯗꯣ ꯑꯃꯨꯛ ꯇꯧꯔꯅꯤ
ꯑꯣ ꯑꯥ ꯑꯗꯨꯗꯤ ꯑꯗꯨꯗꯁꯨ ꯅꯥꯄꯤ ꯍꯤꯗꯥꯛꯇꯣ ꯀꯥꯞꯄꯒ ꯈꯨꯟꯗꯣꯏꯔꯣ
ꯑꯥꯎ ꯑꯗꯨ ꯅꯥꯄꯤꯅ ꯑꯗꯨꯀꯥꯟꯗ ꯅꯥꯄꯤꯁꯤꯗ ꯀꯥꯞꯄ ꯌꯥꯎꯋꯏ ꯀꯥꯞꯇꯕ ꯌꯥꯎꯋꯦ
ꯑ
ꯍꯩ ꯌꯥꯝꯕ ꯌꯥꯝꯗꯕꯒꯤ ꯃꯇꯨꯡ ꯏꯟꯅ ꯍꯥꯏꯇꯥꯔꯦ ꯌꯥꯝꯃꯛꯑꯀꯥꯟꯗꯕꯨ ꯀꯥꯞꯄꯛꯅꯦꯕ ꯌꯥꯝꯃꯛꯇꯗꯤ ꯀꯩꯁꯨ ꯀꯥꯞꯅꯗꯦꯕ ꯑꯗꯨ ꯂꯣꯏꯔꯛꯄꯗ ꯂꯧ ꯀꯩꯅꯣ ꯇꯧꯔꯅꯤ ꯂꯧ ꯈꯣꯏꯔꯅꯤ ꯂꯧ ꯈꯣꯏꯕꯗꯩꯗꯤ ꯂꯧ ꯂꯧ ꯈꯣꯏꯕꯁꯤꯅ ꯂꯧ ꯐꯧ ꯄꯥꯜꯂꯀꯥꯟꯗ ꯀꯛꯊꯠꯂꯒ ꯊꯝꯕꯤꯗꯣ
ꯑꯣ ꯑ
ꯎꯝ ꯑꯗꯨ ꯂꯣꯏꯔꯛꯄꯗꯩ ꯄꯩꯕꯁꯤ ꯇꯣꯉꯥꯟꯅ ꯇꯧꯔꯛꯇꯣꯏꯅꯦ ꯚꯥꯏ ꯂꯧꯁꯦ ꯍꯥꯟꯅ ꯀꯛꯑ ꯀꯥꯟ ꯂꯣꯏ ꯊꯂꯝꯃꯅꯤꯣ ꯀꯛꯄꯗꯣ ꯑꯗꯨꯝ ꯄꯩꯕ ꯌꯥꯏꯗꯅ
ꯑꯣ
ꯏ ꯄꯩꯁꯥ ꯂꯧꯕꯒꯤ ꯆꯥꯡꯁ ꯌꯦꯡꯉꯣꯕ ꯀꯛꯄꯒꯤ ꯇꯣꯉꯥꯟꯅ ꯄꯩꯕꯒꯤ ꯇꯣꯉꯥꯟꯅ ꯄꯩꯁꯥꯅꯦꯕ ꯀ ꯊꯅꯝꯃꯅꯤꯕ ꯑꯗꯩꯗꯤ ꯑꯃꯨꯛ ꯍꯌꯦꯡ ꯍꯣꯔꯦꯟ ꯍꯌꯦꯡ ꯌꯩꯗꯣꯔꯛꯑꯦ ꯍꯥꯏꯔꯁꯦꯕ ꯁꯤꯗꯩ ꯃꯣꯏ ꯀꯩꯅꯣ ꯇꯧꯕ ꯍꯧꯔꯅꯦꯕ ꯄꯩ ꯄꯩꯒꯦ ꯍꯥꯏꯔꯛꯑꯅꯦꯕ ꯄꯥꯏꯈꯠꯂꯅꯦꯕ ꯄꯩꯕꯒꯤꯁꯨꯨ ꯄꯩꯁꯥꯅꯦꯕ ꯌꯩꯕꯒꯤꯁꯨ ꯄꯩꯁꯥꯅꯤ ꯑꯗꯩ ꯈꯣꯏꯕꯒꯤꯁꯨ ꯑꯃꯨꯛ ꯄꯩꯁꯥꯅꯤꯗꯅ
ꯑꯥ
ꯄꯩꯁꯥꯖꯦ ꯂꯣꯏꯔꯛ
ꯀꯛꯄꯒꯤꯖꯨ ꯑꯍꯥꯟꯕ ꯀꯛꯄꯒꯤ ꯄꯩꯁꯥ ꯑꯃ ꯂꯩꯔꯦ ꯑꯗꯨꯏ ꯃꯇꯨꯡꯗꯨꯗ ꯀꯩꯗꯧꯕ ꯀꯛꯄꯩ ꯃꯊꯪ ꯀꯩꯅꯣ
ꯀꯛꯄꯩ ꯃꯇꯨꯡꯗ ꯑꯃꯨꯛ ꯄꯩꯗꯣꯏꯅꯤꯗꯅ
ꯑꯣ ꯄꯩꯔ ꯑꯃꯨꯛ ꯄꯩꯕꯩ ꯄꯩꯁꯥ ꯄꯩꯕ ꯂꯣꯏꯔ ꯑꯃꯨꯛ ꯌꯩꯗꯣꯏ ꯅꯠꯇ꯭ꯔꯣ
ꯍꯣꯏ ꯌꯩꯗꯣꯏꯅꯤ
ꯏꯁ ꯄꯩꯁꯥ ꯉꯥꯛꯇꯥꯅꯤꯅꯦ
ꯑꯗꯒꯤ ꯐꯧ ꯄꯨꯈꯠꯂꯛꯄꯒꯤꯁꯨ ꯄꯩꯁꯥ
ꯐꯧ ꯄꯨꯈꯠ ꯐꯧ ꯄꯨꯈꯠꯄ ꯍꯥꯏꯖꯤꯗ ꯂꯧꯕꯨꯛ
ꯂꯧꯕꯨꯛꯇꯒꯤ ꯒꯥꯔꯤꯗ ꯍꯥꯕ ꯄꯨꯈꯠꯂꯛꯄꯗꯣ ꯌꯨꯝꯕꯨꯛ ꯍꯥꯞꯒꯠꯂꯛꯄꯒꯤ ꯑꯗꯨꯁꯨ ꯄꯩꯁꯥ
ꯑꯥ
ꯄꯩꯁꯥ ꯉꯥꯛꯇꯅꯤꯃꯦ ꯚꯩ
ꯑꯗꯨꯗꯤ ꯀꯥꯟꯅꯕ꯭ꯔꯕ
ꯑꯗꯨ ꯇꯥꯏꯊꯣꯛꯄ ꯀꯥꯟꯗ ꯑꯗꯨ ꯌꯥꯝ ꯀꯥꯟꯅꯗ꯭ꯔꯦꯕ ꯍꯧꯖꯤꯛꯇꯤ
ꯎꯝ ꯌꯥꯝ ꯀꯥꯟꯅꯗꯔꯥ ꯃꯥꯜꯂꯦ
ꯍꯥꯟꯅꯗꯤ ꯐꯧꯅ ꯇꯥꯡꯉꯦ ꯈꯨꯠꯁꯨꯃꯟꯅ ꯄꯤꯛꯑꯝꯃꯦ ꯍꯧꯖꯤꯛꯇꯤ ꯐꯧꯅ ꯍꯣꯡꯉꯦ ꯈꯨꯠꯁꯨꯃꯟꯅ ꯆꯥꯎꯔꯦ
ꯑꯗꯩ ꯀꯩꯅꯣꯗꯤ ꯑꯃ ꯌꯥꯡ ꯀꯩꯕ ꯌꯩꯕꯗꯤ ꯍꯧꯖꯤꯛꯀꯥꯟ ꯃꯦꯆꯤꯟ ꯑꯃ ꯂꯩꯔꯦꯗꯅ
ꯑꯥꯎ ꯃꯦꯆꯤꯟꯅ ꯂꯣꯏ ꯌꯒꯔꯥꯃꯤ ꯎꯝ ꯑꯗꯨꯅ ꯌꯩ ꯎꯝ
ꯑꯗꯨꯖꯨ ꯑꯗꯨ ꯅꯦꯛꯄꯩꯖꯨ ꯄꯩꯁꯥ ꯑꯃꯨꯛ ꯆꯪꯉꯝꯒꯅꯤꯅꯦ
ꯏꯁꯃꯥꯅꯦ ꯒꯥꯔꯤꯒꯤ ꯂꯨꯄꯥ ꯂꯤꯁꯤꯡ ꯑꯍꯨꯝꯂ ꯀꯩꯅꯣ ꯑꯣꯏ
ꯑꯁ ꯅꯪꯗꯤ ꯑꯗꯨꯝ ꯁꯦꯅꯥꯔ ꯂꯩꯕꯅꯤ ꯈꯪꯕ ꯌꯥꯝ ꯈꯪꯉꯃꯅꯤꯅꯦ ꯑꯦ ꯅꯪ ꯑꯦꯒ꯭ꯔꯤꯖꯨ ꯇꯧꯃꯛꯇꯥꯏꯅꯦ
ꯑꯦꯒ꯭ꯔꯤ ꯇꯥꯝꯗꯦ ꯍꯩ ꯕꯤ ꯕꯤ ꯑꯦ
ꯀ꯭ꯔꯤ ꯇꯝꯒꯦ ꯍꯥꯏꯗꯥꯗꯅ
ꯑꯦꯒ꯭ꯔꯤ ꯇꯝꯃꯣ ꯍꯥꯏꯕ ꯑꯩꯅ ꯇꯟꯕ
ꯑꯦꯒ꯭ꯔꯤ ꯇꯧꯒꯗꯕ ꯃꯤꯅꯦ ꯅꯪꯖꯦ
ꯀꯥꯏ ꯁꯕꯖꯦꯛꯇꯨꯕꯨ ꯅꯤꯄꯥꯟꯃꯨꯛ ꯁꯨꯏꯅꯦ
ꯑꯦꯒ꯭ꯔꯤꯒꯤꯖꯦ
ꯑꯥꯎ
ꯑꯣ
ꯑꯗꯨꯒꯤ ꯄꯩꯈꯥ ꯆꯠꯄꯗꯗꯤ ꯂꯣꯏꯌꯨ ꯌꯥꯗꯦꯅꯦ ꯃꯣꯏ
ꯑꯩꯅ ꯑꯩꯅ ꯇꯝꯃꯤꯗꯨꯗꯤ ꯀꯩꯅꯣꯅꯦ ꯁꯕꯖꯦꯛ ꯑꯍꯨꯝ ꯃꯔꯤ ꯌꯥꯝꯃꯕꯗ ꯃꯉꯥ ꯁꯤꯃꯤꯁꯇꯔ ꯑꯪꯈꯛ ꯃꯉꯥ ꯇꯝꯃꯦ ꯑꯗꯨꯅ ꯂꯣꯏꯔꯦ
ꯑꯗꯨꯅ ꯇꯜꯂꯤꯕ
ꯑꯩꯒꯤꯗꯤ ꯅꯤꯄꯥꯟꯅꯦꯕ
ꯑꯦꯒ꯭ꯔꯤ ꯅꯤꯄꯥꯟ ꯏꯃꯥꯟꯅꯕ ꯉꯣ ꯏꯟꯇꯔꯅꯦꯜꯒꯤ ꯄꯩꯈꯥ ꯊꯥꯕꯗ ꯑꯩ ꯎꯕꯗꯒ ꯀꯥꯞꯅꯤꯡꯕꯤꯅꯤ ꯑꯩ ꯑꯣꯏꯅ ꯄꯩꯈꯥꯖꯦ ꯆꯠꯂꯤꯒꯩ ꯂꯣꯏꯌꯨ ꯌꯥꯗꯕꯤꯅꯤ
ꯑꯁ ꯑꯦꯔꯤꯒꯤꯗꯤ ꯃꯣꯏ ꯖꯤꯁ ꯀꯩꯕ ꯑꯃ ꯒꯥꯔꯤꯗꯣ ꯇ꯭ꯔꯦꯛꯇꯔꯒ ꯊꯧꯕꯒ ꯇꯝꯗꯥꯏꯅ
ꯍꯣꯏ ꯇꯝꯃꯦ ꯃꯣꯏ ꯑꯩꯈꯣꯏꯁꯨ ꯌꯥꯝ ꯇꯝꯕꯅꯦ ꯑꯩꯈꯣꯏ ꯀꯣꯂꯦꯖꯇ ꯑꯦꯒ꯭ꯔꯤ ꯍꯣꯔꯇꯤꯀꯜꯆꯔ
ꯑꯗꯒꯤ ꯀꯔꯤ ꯑꯗꯒꯤ ꯂꯩꯕꯥꯛ ꯂꯩꯕꯥꯛꯀꯤ ꯁꯣꯏꯜ ꯇꯦꯁꯇꯤꯡ ꯂꯩꯩꯕꯥꯛ ꯀꯣꯠꯄꯤ ꯌꯥꯝ ꯇꯧ
ꯃꯣꯏ ꯌꯥꯝ ꯇꯧꯕꯅꯤ ꯀꯩꯅꯣꯒ ꯇꯧꯋꯤꯅꯦ ꯃꯣꯏꯗꯨꯀꯣ ꯑꯥ ꯒ꯭ꯔꯤꯟ ꯍꯥꯎꯁ ꯑꯃꯝꯃꯝꯒ ꯄꯤꯔꯒ ꯅꯪꯒꯤ ꯄꯥꯝꯕꯤ ꯑꯃ ꯄꯤꯔꯒ ꯁꯤꯖꯦ ꯉꯝꯅꯕ ꯊꯥꯎ ꯀꯥꯏꯅ ꯊꯥꯍꯟꯕꯤꯅꯤꯉꯣ
ꯑꯧ ꯃꯣꯏ ꯄ꯭ꯔꯦꯛꯇꯤꯀꯦꯜ ꯅꯨꯡꯗꯤ ꯅꯨꯡꯉꯥꯏ ꯍꯥꯏꯕꯅꯤꯅꯦ
ꯅꯨꯡꯗꯤ ꯅꯨꯡꯉꯥꯏꯔꯝꯒꯅꯤ ꯑꯗꯣ ꯕꯥꯏ ꯑꯈꯣꯏꯗꯤ ꯉꯝꯃꯣꯏꯗ
ꯇꯜꯂꯛꯀꯅꯤꯕ
ꯑꯧ ꯑꯈꯣꯏꯗꯤ ꯊꯤ ꯅꯨꯡꯉꯥꯏ ꯀꯩꯅꯣ ꯑꯌꯨꯛꯇ ꯆꯠꯂꯅꯤ ꯄꯨꯡ ꯕꯥꯔꯣ ꯃꯃꯥꯡꯗ ꯀ꯭ꯂꯥꯁ ꯂꯣꯏꯔ ꯂꯥꯛꯑꯅꯤ ꯃꯅꯤ ꯃꯌꯥꯝꯒꯤ ꯕ꯭ꯔꯦꯛ ꯄꯤꯕꯗ ꯑꯩꯈꯣꯏꯗꯤ ꯀ꯭ꯂꯥꯁ ꯂꯣꯏꯔꯕꯅꯤ
ꯏ ꯏꯁ ꯅꯪꯒꯤꯗꯤ ꯌꯥꯝ ꯅꯨꯡꯉꯥꯏꯕ ꯑꯃ ꯂꯩꯔꯦ
ꯍꯣꯏ ꯏꯁ ꯑꯗꯨꯅ ꯃꯣꯏꯒꯤꯗꯤ ꯍꯜꯂꯛꯑꯅꯤ ꯕ꯭ꯔꯦꯛ ꯍꯜꯂꯛꯑꯅꯤ ꯆꯥꯛ ꯑꯃꯨꯛ ꯊꯣꯡꯉꯒ ꯆꯥꯛ ꯆꯥꯔꯥ ꯆꯠꯈ꯭ꯔꯅꯤ ꯍꯣꯔꯦꯟ ꯅꯨꯡꯗꯤꯟ ꯍꯜꯂꯛꯑꯅꯤ
ꯑꯁ ꯑꯈꯣꯏꯁꯦ ꯅꯣꯏꯗꯤ ꯌꯥꯝ ꯅꯨꯡꯉꯥꯏ ꯑꯩꯈꯣꯏꯗꯤ ꯀꯥꯏ ꯄꯨꯡ ꯃꯥꯄꯟꯗꯩꯅ ꯄꯨꯡ ꯑꯍꯨꯝꯕꯧꯗꯤ ꯀ꯭ꯂꯥꯁꯁꯦ ꯃꯔꯤ ꯇꯥꯕꯖꯨ ꯌꯥꯎꯔꯤꯅꯤ ꯑꯗꯨꯗ ꯂꯦꯞꯀ ꯌꯥꯎꯔꯗꯤ ꯑꯗꯨꯝ ꯅꯨꯡꯇꯤꯒꯤ ꯑꯗꯨꯖꯨ
ꯑꯩ ꯊꯑꯣꯏꯅ ꯑꯩ ꯇꯝꯗ ꯌꯥꯗꯕꯩ ꯇꯝꯒꯤꯕꯅꯤꯗ ꯑꯩꯗꯤ
ꯇꯝꯗ ꯌꯥꯗꯕꯩ ꯇꯝꯒꯤꯕꯅꯤ ꯒꯥꯏ
ꯑꯩꯗꯤ ꯂꯥꯏꯔꯤꯛ ꯇꯝꯃꯔꯣꯏꯅ ꯇꯨꯌꯦꯞ ꯇꯨꯌꯦꯜꯞ ꯊꯥꯕ ꯂꯣꯏꯔꯦ ꯆꯍꯤ ꯑꯃ ꯕ꯭ꯔꯦꯛ ꯄꯤꯊꯣꯛꯑꯕ ꯂꯥꯏꯔꯤꯛ ꯇꯝꯃꯔꯣꯏꯒꯦꯅ ꯁ꯭ꯋꯥꯏꯗ ꯀꯣꯂꯦꯖ ꯀꯩꯅꯣ ꯇꯧꯕꯤꯗꯣ ꯑꯗꯨ ꯇꯝꯃ ꯂꯩꯔꯒꯦ ꯌꯥꯗꯦ ꯆꯍꯤ ꯑꯃꯗꯤ ꯂꯩꯔꯝꯃꯦ ꯑꯗꯩꯗꯤ ꯆꯠꯄ ꯍꯦꯟꯃꯜꯂꯛꯄꯗꯒꯤ ꯊꯥꯒ꯭ꯔꯦ ꯑꯗꯨꯝ ꯅꯪ ꯁꯥꯏ ꯏꯁ ꯑꯍ ꯑꯪ ꯅꯪ ꯁꯥꯏ ꯂꯩꯔꯗꯤ ꯑꯣꯏꯔꯔꯣꯏꯅ
ꯃꯁꯤ ꯌꯥꯝꯅ ꯌꯦꯡꯅꯤꯡꯗ꯭ꯔꯦꯅ ꯇꯧꯔꯤꯔꯥ
ꯑꯗꯨꯒ ꯑꯃꯨꯛ ꯀꯣꯂꯦꯖꯁꯤꯖꯨ ꯑꯃꯨꯛ ꯀꯩꯅꯣ ꯇꯧꯕꯤꯅꯦꯃꯤ ꯏꯃꯥꯟꯅꯕꯖꯤꯅ ꯍꯥꯟꯅ ꯇꯝꯃꯦꯕ ꯃꯥꯁꯤꯅ ꯑꯃꯨꯛ ꯀꯥꯔꯟ ꯇꯥꯕ
ꯇꯥꯥꯛꯁ ꯍꯦꯜꯂꯝꯃꯅꯤꯌꯦ
ꯑꯥ ꯃꯥꯅ ꯑꯩꯉꯣꯟꯗꯩ ꯆꯍꯤ ꯑꯃ ꯍꯥꯜꯂꯤꯗꯅ ꯍꯥꯟ ꯇꯥꯔꯒꯁꯨ ꯑꯩꯅ ꯍꯥꯏꯕꯗꯤ ꯑꯩꯈꯣꯏ ꯀꯣ ꯑꯩꯅ ꯇꯝꯕ ꯀꯣꯂꯦꯖ ꯇꯣ ꯕꯥꯏ ꯂꯥꯏꯔꯤꯛ ꯂꯥꯏꯁꯨ ꯌꯥꯝ ꯇꯝꯅꯤꯡꯕ ꯃꯤꯒꯤꯗꯤ ꯌꯥꯝ ꯐꯕ ꯀꯣꯂꯦꯖ ꯑꯣꯏꯕ ꯍꯥꯏꯇꯥꯔꯦ ꯑꯦꯇꯦꯟꯗꯦꯟꯁꯀꯖꯦ ꯁꯚꯦꯟꯇꯤ ꯐꯥꯏꯚ ꯌꯧꯗꯗꯤ ꯌꯥꯗꯕꯤ ꯀ꯭ꯂꯥꯁ ꯀꯥꯖꯦ ꯆꯥꯡ ꯅꯥꯏ ꯇꯧꯕꯤ ꯀꯣꯂꯦꯖꯇꯨꯅꯦꯕ
ꯎꯝ
ꯑꯗꯩꯗꯤ ꯑꯈꯣꯏꯗꯤ ꯀꯣꯂꯦꯖ ꯀꯖꯦ ꯀꯥꯅꯤꯡꯄꯣꯠꯇꯦꯗꯣ ꯑꯩ ꯃꯉꯣꯟꯗ ꯍꯪꯉꯤꯅꯦ ꯍꯥ ꯚꯥꯏ ꯀꯣꯂꯦꯖꯇꯣ ꯌꯥꯝ ꯑꯦꯇꯦꯟꯗꯦꯟꯁꯀꯗꯤ ꯌꯥꯝꯅ ꯀꯩꯅꯣ ꯇꯧꯗꯕꯤ ꯀꯣꯂꯦꯖ ꯑꯝ ꯊꯤꯔꯛꯑꯣ ꯈꯣꯠꯂꯣ ꯑꯗ ꯑꯣꯏꯅ ꯇꯝꯃꯒꯦ ꯑꯣ ꯑꯣꯏ ꯚꯥꯏ ꯑꯩꯈꯣꯏ ꯀꯣꯂꯦꯁꯁꯨ ꯑꯗꯨꯝ ꯌꯥꯕꯅꯦ ꯈꯣꯠꯄꯅꯤ ꯀꯥ ꯍꯥꯏꯖꯜꯂꯦ ꯃꯥꯖꯨ ꯍꯥ
ꯑꯍ ꯑꯥ
ꯆꯪꯉꯨꯔꯦ ꯑꯗꯨꯒꯗꯤꯉꯣ ꯑꯁ ꯑꯍꯥꯟꯕ ꯁꯦꯃꯤꯁꯇꯔꯗꯉꯣ ꯑꯦꯇꯦꯟꯗꯦꯟꯁ ꯁꯨꯗꯕꯩ ꯏꯐꯤꯗꯦꯕꯤꯠ ꯏꯍꯟꯕꯤꯅꯦꯃꯤ ꯑꯩ ꯃꯊꯪ ꯆꯠ ꯁꯤ ꯁꯤꯃꯤꯁꯇꯔꯖꯦ ꯊꯥ ꯃꯊꯪ ꯁꯦꯃꯤꯁꯇꯔꯗꯩꯗꯤ ꯀꯣꯂꯦꯖ ꯍꯣꯡꯉꯒꯦ ꯑꯍ ꯍ
ꯑꯗꯨꯗꯤ ꯍꯣꯡꯕ꯭ꯔꯣ
ꯍꯣꯡꯗꯦꯗ ꯚꯥꯏ ꯑꯗꯨꯝ ꯏꯔꯦ ꯑꯗꯨꯝ ꯑꯗꯨꯒ ꯂꯣꯏꯁꯜꯂꯦ ꯁꯦꯀꯦꯟ ꯁꯦꯃꯤꯁꯇꯔꯗꯗ ꯂꯨꯄꯥ ꯀꯌꯥꯅꯣ ꯂꯤꯁꯤꯡ ꯃꯉꯥꯔ ꯇꯔꯨꯛ ꯂ ꯇꯥꯕ ꯐꯥꯏꯟ ꯊꯤꯗꯣꯛꯑꯦ ꯑꯗꯨꯗꯒꯤ ꯊꯥꯔꯠ ꯁꯦꯃꯤꯁꯇꯔꯗꯅ ꯑꯦꯇꯦꯟꯗꯦꯟꯁ ꯌꯥꯝꯃꯟꯗꯗꯅ ꯑꯩ ꯊꯥꯗꯕꯤ ꯊꯣꯛꯂꯛꯑꯦ
ꯑꯥ
ꯌꯨꯝꯗꯗꯤ ꯌꯨꯝꯗ ꯑꯗꯨꯝ ꯍꯥꯏꯔꯦ ꯑꯦꯇꯦꯟꯗꯦꯟꯁ ꯐꯥꯏꯟ ꯌꯥꯝ ꯆꯥꯎꯗꯧ ꯃꯥꯜꯂꯤ ꯀꯣꯟꯅ ꯕꯦꯛ ꯑꯣꯏꯅ ꯊꯥꯔꯒꯦꯅ ꯑꯗꯩ ꯐꯣꯔꯠ ꯁꯦꯃꯤꯁꯇꯔ ꯀꯥꯔꯦ ꯐꯣꯔꯠ ꯁꯦꯃꯤꯁꯇꯔꯗꯅ ꯂꯨꯄꯥ ꯂꯤꯁꯤꯡ ꯅꯤꯄꯥꯜꯂ ꯀꯩꯅꯣ ꯊꯤꯒꯤꯕꯅꯤ ꯊꯤꯔꯦ
ꯑꯣ ꯐꯖꯔꯦ
ꯑꯗꯨꯗꯒꯤ ꯐꯤꯞ ꯁꯦꯃꯤꯁꯇꯔꯗꯅ ꯑꯃꯨꯛ ꯀꯌꯥꯅꯣ ꯐꯤꯞ ꯁꯦꯃꯤꯁꯇꯔꯗꯗꯤ ꯀꯌꯥ ꯌꯥꯝꯒꯤꯗꯕꯅꯤ ꯇꯔꯨꯛꯂ ꯅꯠꯇꯦ ꯇꯔꯨꯛ ꯃꯔꯤꯔ ꯀꯩꯅꯣ ꯊꯤ
ꯊꯤꯔꯦ ꯅꯪꯖꯨ ꯆꯥꯡ ꯅꯥꯏꯅ
ꯑꯗꯨꯝ ꯆꯥꯡ ꯅꯥꯏꯅ ꯑꯩꯗꯤ ꯑꯗꯨꯝ ꯌꯥꯎꯕꯤꯅꯦ ꯂꯤꯁꯇ ꯑꯗꯨꯝ ꯑꯗꯨꯒ ꯂꯥꯁꯇ ꯑꯗꯨ ꯐꯤꯞ ꯐꯤꯞꯀ ꯊꯥꯔꯠꯀ ꯄꯨꯜꯂꯞ ꯊꯥꯗꯣꯛꯈ꯭ꯔꯦꯗꯅ ꯑꯗꯨ ꯂꯣꯏꯔꯕ ꯃꯇꯨꯡꯗ ꯂꯥꯁꯇꯗ ꯁꯤꯛꯁꯇꯗꯤ ꯂꯨꯄꯥ ꯆꯧꯉ ꯈꯛ ꯇꯥꯢ
ꯁꯤꯛꯁꯀꯤꯗꯤ ꯌꯥꯝ ꯀꯥꯗ꯭ꯔꯁꯨ ꯌꯥꯔꯕ
ꯁꯤꯁꯀꯤꯗꯤ ꯌꯥꯝ ꯀꯟꯅ ꯀꯥꯗ꯭ꯔꯦꯕ ꯁꯤꯛꯁꯀꯤ ꯅꯠꯇꯦ ꯐꯤꯞꯇ ꯑꯣꯏꯔꯦ ꯃꯥꯂꯦ ꯂꯨꯄꯥ ꯆꯥꯝꯃꯉꯥ ꯊꯤꯕꯗꯣ ꯑꯣ ꯆꯨꯝꯃꯤ ꯁꯤꯛꯁꯇꯅ ꯀꯣꯔꯣꯅꯥ ꯂꯩꯕꯒꯤ ꯀꯣꯟꯅ ꯆꯠꯂꯒ ꯊꯥꯏ ꯀꯣꯔꯣꯅꯥ ꯂꯣꯏꯔꯒ
ꯎꯝ ꯑꯁ ꯑꯩꯈꯣꯏꯗꯤ ꯌꯥꯗꯦ ꯎꯄꯥꯏ ꯂꯩꯇꯕꯤꯅꯤ ꯗꯥꯏꯔꯦꯛ ꯏꯌꯥꯔ ꯕꯦꯒ ꯄꯤꯌꯦꯕ
ꯎꯝ ꯑꯩꯈꯣꯏꯒꯤ ꯑꯩꯈꯣꯏꯒꯤ ꯏꯌꯥꯔꯕꯦꯛꯅ ꯀꯩꯅꯣ ꯄꯤꯕ ꯁꯤꯃꯤꯁꯇꯔ ꯑꯅꯤ ꯐꯔꯛ ꯇꯥꯔꯀꯥꯟꯗ ꯕꯦꯛꯀꯨꯝꯕ ꯂꯩꯕ ꯂꯩꯗꯅ
ꯎꯝ ꯑꯗꯨꯅꯦꯁꯦ ꯁꯚꯦꯟꯇꯤ ꯐꯥꯏꯚꯇꯣ ꯑꯩꯈꯣꯏꯒꯤꯅ ꯑꯩꯠꯇꯤꯅꯦꯕꯀꯣ
ꯑꯁ ꯐꯠꯖꯔꯦꯍꯦ
ꯑꯥꯢꯇꯤꯁꯤꯅ ꯑꯥꯏꯇꯤꯁꯤꯅ ꯑꯦꯛꯖꯥꯝ ꯊꯥꯏꯕ ꯌꯥꯕꯩꯅꯦꯕ
ꯑꯥ
ꯑꯩꯠꯇꯤꯒꯤ ꯃꯈꯥꯁꯦ ꯁꯤꯛꯁꯇꯤ ꯐꯥꯏꯚ ꯐꯥꯎꯁꯤꯅ ꯑꯃꯨꯛ ꯐꯥꯏꯟ ꯊꯤꯕ ꯌꯥꯏꯑꯕ ꯐꯥꯏꯟ ꯊꯤꯕ ꯌꯥꯏ ꯑꯗꯨꯒ ꯑꯦꯁꯥꯏꯟꯃꯦꯟꯒ ꯈꯔ ꯇꯧꯍꯜꯂꯦꯕ
ꯎꯝ
ꯑꯦꯁꯥꯏꯟꯃꯦꯟ ꯑꯦꯁꯥꯏꯟꯃꯦꯟ ꯗꯃꯥꯃ ꯏꯍꯜꯂꯅꯤꯀꯣ ꯁꯤꯛꯁꯇꯤ ꯐꯥꯏꯚ ꯀꯨꯝꯕ ꯃꯊꯛꯁꯤꯅ
ꯑ
ꯑꯦꯁꯥꯏꯟꯃꯦꯟ ꯏꯍꯜꯂꯅꯤ ꯐꯥꯏꯟ ꯈꯔ ꯊꯤꯔꯅꯤ ꯑꯗꯨꯒ ꯇꯧꯔꯒ ꯊꯥꯕ ꯌꯥꯏꯕ ꯑꯗꯨꯒ ꯁꯤꯛꯁꯇꯤ ꯐꯥꯏꯚꯀꯤ ꯃꯈꯥꯗꯤ ꯄꯨꯔꯥ ꯗꯥꯏꯔꯦꯛ ꯏꯌꯥꯔꯕꯦꯛꯅꯤ
ꯑꯁ ꯂꯣꯏꯔꯦ ꯑꯩꯈꯣꯏꯁꯨ ꯑꯗꯨꯃꯥꯏꯅ ꯆꯠꯂꯦꯕ ꯁꯚꯦꯟ ꯇꯤ ꯁꯤ ꯁꯕꯦꯟꯇꯤ ꯇꯨ ꯁꯕꯦꯟꯇꯤ ꯐꯥꯏꯕꯅ ꯃꯥꯒꯤ ꯄꯣꯏꯟꯠꯇꯨꯒꯤ ꯃꯇꯨꯡ ꯏꯟꯅ ꯄꯩꯁꯥꯁꯦ ꯌꯥꯝꯗꯕꯅꯦꯕ
ꯎꯝ
ꯑꯗꯨꯒ ꯁꯚꯦꯟꯇꯤ ꯃꯈꯥ ꯁꯚꯦꯟꯇꯤꯗꯩꯅ ꯁꯤꯛꯁꯇꯤ ꯕꯣꯛꯁꯤꯅ ꯂꯨꯄꯥ ꯂꯤꯁꯤꯡ ꯃꯉꯥꯅꯦꯕ
ꯎꯝ
ꯑꯗꯣ ꯁꯤꯛꯁꯇꯤꯅ ꯁꯤꯛꯁꯇꯤꯗꯩꯅ ꯐꯤꯞꯇꯤꯖꯤꯅ ꯂꯨꯄꯥ ꯂꯤꯁꯤꯡ ꯇꯔꯥ ꯇꯔꯥ ꯐꯥꯎꯛꯀꯤ ꯃꯅꯨꯡꯗ ꯂꯩꯗꯣꯏꯅꯦ ꯃꯥꯒꯤ ꯁꯤꯛꯁꯇꯤ ꯋꯥꯟ ꯁꯤꯛꯁꯇꯤ ꯇꯨ ꯂꯩꯕ ꯑꯗꯨꯃꯥꯏꯅ ꯑꯗꯨ ꯑꯗꯨꯏ ꯃꯈꯥꯗ ꯂꯩꯔꯒꯗꯤ ꯗꯥꯢꯔꯦꯛ ꯕꯦꯛ ꯑꯩꯗꯤ ꯑꯗꯨꯝ ꯅꯤꯄꯥꯜ ꯇꯔꯦꯠ ꯅꯤꯄꯥꯜ ꯇꯔꯨꯛ ꯑꯗꯨꯝ ꯌꯧꯏ ꯎꯄꯥꯥꯏ ꯂꯩꯇꯕꯤꯅꯤ ꯑꯩꯈꯣꯏ ꯍꯩꯁ ꯑꯣ ꯗꯤꯗꯤ ꯍꯔꯥꯎ ꯍꯔꯥꯎꯔꯝꯒꯅꯤ ꯀꯩꯅꯣ ꯑꯣ ꯑꯩ ꯃꯤꯡꯁꯦ ꯐꯤꯞ ꯁꯦꯃꯤꯁ ꯆꯨꯝꯃꯦ ꯑꯩꯁꯦ ꯀꯩꯅꯣꯒꯤ ꯏꯟꯇꯔꯅꯦꯜ ꯄꯩꯈꯥ ꯊꯥꯔ ꯊꯣꯛꯂꯛꯄꯅꯦꯕ ꯑꯩꯈꯣꯏꯒꯤ ꯂꯥꯁ ꯀ꯭ꯂꯥꯁꯁꯤꯗ ꯌꯥꯎꯔꯝꯃꯒ ꯑꯩꯒꯤ ꯐꯥꯏꯟꯗꯣ ꯀꯌꯥ ꯇꯥꯒꯦ ꯈꯣꯠꯂꯒꯦ ꯁꯨꯝ ꯍꯪꯕꯅꯦ ꯂꯨꯄꯥ ꯆꯥꯝꯃꯉꯥ ꯈꯛ ꯇꯥꯔ ꯂꯩꯔꯝꯃꯤꯅꯦꯕ ꯁꯕꯦꯟꯇꯤ ꯊ꯭ꯔꯤ ꯄꯣꯏꯟꯠ ꯁꯝꯊꯤꯡ ꯑꯗꯨꯃꯥꯏꯅ ꯆꯠꯂ ꯂꯩꯔꯝꯃꯦ ꯑꯁ ꯈꯨꯗꯛꯇ ꯄꯤꯊꯣꯛꯑꯝꯃ ꯂꯥꯛꯑꯦ ꯑꯗꯨ
ꯆꯧꯉꯥꯒꯇꯤ ꯍꯔꯥꯎꯕꯤꯗ ꯍꯟꯖꯟ ꯍꯟꯖꯟ ꯍꯪꯉꯤꯅꯦ ꯊꯥꯖꯗꯗꯅ ꯀꯌꯥꯅꯣ ꯀꯌꯥꯅꯣ ꯀꯩ ꯆꯧꯉꯥ ꯆꯧꯉꯥ ꯇꯧ ꯂꯩꯕꯤꯅꯦꯕ ꯐꯔꯦ ꯐꯔꯦ ꯑꯗꯨꯗꯤꯅ ꯄꯤꯊꯣꯛꯑꯝꯃ ꯑꯗꯨꯝ ꯂꯥꯛꯑꯦ
ꯀꯥꯟꯅꯔꯦꯅ ꯑꯦ ꯀꯩꯅꯣ ꯇꯧꯔꯦ ꯑꯗꯨ ꯊꯝꯃꯒꯦ
ꯑꯣꯀꯦ ꯑꯣꯀꯦ
ꯎꯝ